ꯑꯣ ꯀꯪꯂꯥꯗ ꯍꯩꯅꯧꯈ ꯄꯨꯔ ꯆꯠꯂꯨꯁꯦꯔꯣ
ꯐꯤꯐꯇꯤꯟ ꯑꯣꯏꯔꯗꯤ ꯇꯔꯥꯅꯤꯊꯣꯏꯅꯦꯕ ꯇꯔꯥꯅꯤꯊꯣꯏ ꯅꯤꯄꯥꯟ ꯅꯥꯏꯟ ꯁꯤꯛꯁꯇꯤ ꯅꯥꯏꯟ ꯁꯤꯛꯁꯇꯤ ꯛ ꯀꯌꯥ ꯅꯨꯡꯉꯥꯏꯅꯤ
ꯍꯥꯥ
ꯅꯪ ꯁꯤꯁꯇꯤ ꯌꯣꯔꯝꯃꯗꯤ ꯀꯌꯥ ꯅꯨꯡꯉꯥꯏꯅꯤ
ꯍ ꯂꯤꯁꯤꯡ ꯑꯃ ꯃꯨꯛ ꯆꯪꯉꯀꯑꯗꯤ ꯐꯒꯗꯕꯅꯤ ꯍꯡꯗꯛꯀꯤꯁꯤꯗ
ꯁꯦꯡꯕ ꯐꯪꯅꯤꯡꯕꯅ ꯉꯥꯎꯔꯦ
ꯅꯍꯥꯟ ꯌꯥꯝ ꯊꯥꯖꯗꯅ ꯐꯪ
ꯅꯪꯒꯤ ꯅꯍꯥꯟꯒꯤꯗꯨ ꯀꯀꯌꯥꯝ ꯀꯩ ꯍꯥꯏ ꯀꯌꯥ ꯁꯨꯔꯒꯦ ꯍꯧꯖꯤꯛ ꯇꯥꯁ꯭ꯀ ꯀꯌꯥꯕꯧ ꯂꯩꯔꯤꯒꯦꯕ ꯇꯥꯥꯁ꯭ꯀ ꯀꯌꯥꯕꯧ ꯂꯩꯔꯤꯒꯦ ꯂꯪꯍꯧꯀꯤ
ꯇ꯭ꯋꯦꯟꯇꯤ ꯇꯨ
ꯇ꯭ꯋꯦꯟꯇꯤ ꯇꯨꯗ ꯐꯔꯛ ꯇꯥꯅ ꯂꯩꯕ꯭ꯔꯥ
ꯂꯩꯕ
ꯑꯩꯗꯤ ꯐꯔꯛ ꯇꯥꯗꯦ ꯃꯉꯥ ꯃꯉꯥ ꯂꯣꯏ ꯂꯩꯌꯦ
ꯑꯩ ꯇ꯭ꯋꯦꯟꯇꯤ ꯇꯨꯅꯦꯕꯀꯣ
ꯎꯝ
ꯑꯅꯤꯈꯛꯇꯪ ꯄꯤꯔꯛꯄ ꯑꯝ ꯌꯥꯎꯔꯕ
ꯁꯤꯒꯥ ꯀꯣꯟ ꯁꯨꯗꯣꯏꯕ
ꯑ ꯅꯪꯅ ꯑꯩꯉꯣꯟꯗꯩ ꯇꯥꯥꯁ꯭ꯀ ꯃꯔꯤ ꯍꯦꯜꯂꯦ ꯑꯦ ꯃꯉꯥ ꯍꯦꯜꯂꯦ ꯑꯗꯨꯗꯤꯀꯣ
ꯎꯝ
ꯅꯪ ꯑꯗꯨꯏ ꯇ꯭ꯋꯦꯟꯇꯤ ꯁꯨꯗꯨꯏꯕ ꯑꯩꯒꯤ ꯍꯧꯖꯤꯛ ꯐꯤꯐꯇꯤꯟ ꯆꯨꯝꯕ꯭ꯔꯥ ꯎꯝ ꯐꯤꯐꯇꯤꯟ ꯁꯨꯔꯦꯕꯀꯣ
ꯑꯥ
ꯅꯪꯉꯣꯟꯗ ꯃꯇꯠ ꯑꯃ ꯇꯂꯨꯗ ꯃꯇꯠ ꯑꯃ ꯁꯥꯟꯅꯔꯝꯃꯗꯤ ꯃꯥꯡꯗꯕꯁꯨ ꯌꯥꯏ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
ꯑꯩ ꯇꯟꯖꯜ ꯂꯦ
ꯇꯨꯡ ꯀ꯭ꯂꯥꯁ ꯆꯠ ꯐꯥꯎ ꯇꯜꯂꯀꯥꯟꯁꯤꯗ ꯑꯩꯅꯧ ꯈꯨꯂꯨꯁꯤꯔꯥꯌꯦ ꯀꯪꯂꯥꯗ
ꯑꯁ ꯑꯩꯒꯤ ꯀ꯭ꯂꯥꯁ ꯆꯠꯄꯒ ꯋꯥꯈꯜꯗ ꯑꯃꯨꯛ ꯂꯩꯈꯤꯗ꯭ꯔꯦꯍꯦ
ꯑꯩꯒꯤ ꯑꯉꯥꯡꯅꯅꯦ ꯀ꯭ꯂꯥꯁ ꯇꯧ ꯀ꯭ꯂꯥꯁ ꯆꯠꯇꯔ ꯑꯗꯨꯝ ꯍ ꯇꯣ ꯅ ꯑꯩꯆꯠꯅꯤ ꯗꯨꯝ ꯈꯨꯗꯣꯏꯅꯤ
ꯑꯥꯡꯉꯥꯏ ꯗꯤ ꯀꯝꯕ
ꯀꯌꯥ ꯉꯦꯒꯤꯅ
ꯑꯗꯨꯝ ꯐꯉꯦꯕ ꯃꯥꯅꯤ ꯀ꯭ꯂꯥꯁ ꯑꯠꯇꯣꯏꯔꯅ ꯃꯤꯁ ꯊꯦꯉꯛꯀꯅꯤ ꯍꯥꯏꯑꯗꯨꯝ ꯀꯨꯏꯅ ꯂꯩꯔꯅꯤ ꯌꯦ ꯑꯉꯥꯡꯕꯨ ꯄꯨꯡ ꯑꯅꯤ ꯇꯥꯛꯑꯗꯤ ꯌꯥꯏꯔ ꯅꯠꯇ꯭ꯔꯥ
ꯑꯃꯃꯈꯥꯏꯇ
ꯀꯌꯥꯝꯒꯩꯒꯤ ꯑꯉꯥꯡ ꯅꯨꯄꯥꯗꯨ ꯅꯩꯅ
ꯅꯠꯇꯦ ꯃꯁꯤꯅ
ꯀꯔꯤ ꯀꯣꯆꯤꯡ ꯌꯥꯎꯒꯦ ꯍꯪꯉꯛꯄ꯭ꯔꯥ ꯀꯔꯤ ꯀ꯭ꯂꯥꯁ ꯌꯥꯎꯒꯦ
ꯀꯔꯤꯒꯤ ꯀ꯭ꯂꯥꯁꯅꯣ ꯀꯋꯟꯇꯤꯗꯅꯦ
ꯀꯩꯒꯤ ꯀꯣꯆꯤꯡ ꯅꯣ ꯍꯪꯉꯛꯇ꯭ꯔꯣ
ꯁꯤꯡꯖꯕꯃꯩꯒꯤꯗꯨꯈꯠ ꯋꯥ ꯉꯥꯡꯗꯦ
ꯁꯦꯡꯕ
ꯑꯣꯏꯀꯥꯉꯥ ꯃꯌꯥꯝ ꯍꯩꯁꯤꯡꯕꯅ
ꯀꯃꯥꯏꯅ ꯇꯧꯕ ꯑꯉꯥꯡꯅꯣ ꯈꯡꯗꯦ
ꯍꯖꯤ ꯅꯪ ꯀꯌꯥꯝꯒꯩꯒꯤ ꯇꯥꯏꯗꯣ ꯀꯂꯤꯌꯥꯅ ꯃꯣꯏ ꯀꯥꯁꯅꯦꯕ
ꯎꯝ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
ꯑꯉꯥꯡꯗ ꯑꯩꯅ ꯃꯊꯛ ꯁꯨꯇꯤ ꯃꯅꯨꯡꯗ ꯀꯩꯅꯣꯒ ꯃꯦꯠꯁ ꯀꯔꯝꯃꯥꯔ ꯀꯇ ꯇꯧꯏꯦ
ꯑꯗꯨꯒꯅꯦ ꯃꯦꯁ ꯒꯔꯃꯥꯔꯒꯁꯦ ꯄꯨꯂꯞ ꯄꯨꯂꯞ ꯐꯗꯣꯛꯑ ꯊꯝꯍꯟꯒꯗꯣꯔꯝ ꯃꯥꯊ ꯌꯥꯝ ꯁꯥꯏꯌꯦꯕ ꯎꯝ
ꯍꯤꯟꯗꯤꯗꯤ ꯍꯩꯏꯕ꯭ꯔꯥ ꯃꯥ
ꯍꯤꯟꯗꯤ ꯍꯩꯇꯦ ꯑꯗꯨꯑꯣꯏꯁꯨ ꯍꯤꯟꯗꯤ ꯑꯣꯖꯥꯗꯨꯅꯅꯦ ꯑꯗꯨꯝ ꯀꯩꯅꯣ ꯑꯣꯏꯅ ꯄꯕꯗꯣ ꯀꯩ ꯍꯥꯏꯒ꯭ꯔꯦ ꯑ ꯑꯍꯣꯏ ꯏꯝꯄꯣꯔꯇꯦꯟꯗꯣ ꯈꯟꯗꯣꯛ ꯑꯑꯣꯏꯅ ꯄꯤꯌꯦ ꯃꯥꯅ
ꯔꯦ
ꯑꯗꯨꯏ ꯅꯨꯡꯉꯥꯏ
ꯑꯣ
ꯎꯝ
ꯀꯩ ꯁꯄꯖꯦꯇꯅꯣ ꯐꯦꯜꯑꯣꯏ ꯍꯥꯏꯗꯥꯏꯅꯦ
ꯃꯦꯠꯁꯇ ꯐꯦꯜ ꯑꯣꯏ ꯍꯥꯏꯒꯨꯝ ꯇꯧꯕꯅꯦ ꯍꯟꯗꯛ ꯑꯩ ꯑꯩꯅ ꯇꯥꯛꯏꯕ ꯇꯪꯅꯤꯅ ꯌꯥ ꯑꯗꯨꯕꯨꯗꯤ
ꯑꯃꯡꯒꯤ ꯁꯟꯐ꯭ꯂꯥꯋꯔꯒꯤꯅꯦ ꯀꯩꯅꯣ ꯃꯈꯣ ꯃꯌꯥꯝ ꯑꯃ ꯇꯦꯕꯜꯁꯦ ꯇꯥꯔꯦꯅꯦ ꯂꯩꯔꯦꯕ ꯍꯧꯖꯤꯛ ꯃꯀꯨ ꯌꯨꯝꯗꯩ ꯐꯦꯟ ꯑꯅꯧꯕ ꯑꯃ ꯄꯨꯔꯛꯑꯦ ꯆꯥꯁ ꯇꯧꯕꯤ ꯑꯃ
ꯀꯩꯒꯤ ꯐꯦꯟꯅꯣ ꯐꯦꯟ ꯗꯔꯀꯥꯔ ꯇꯥꯕꯔꯣ ꯅꯪꯕꯣ
ꯃꯩꯃꯨꯠꯈꯤ ꯀꯥꯟꯗ ꯍꯨꯝꯅꯕ
ꯐꯣꯟ ꯆꯥꯔꯖ ꯇꯧꯔ ꯊꯝꯃꯒ ꯀꯣꯟꯅ ꯀꯩꯅꯣ ꯇꯧꯕ
ꯑ ꯕꯦꯇꯔꯤꯒꯤ ꯀꯨꯏꯅꯕꯨꯗꯤ ꯎꯪꯗꯦ ꯄꯨꯡ ꯑꯃꯗꯩ ꯍꯦꯟꯅ ꯎꯡꯉꯤ
ꯎꯝ
ꯂꯣꯏ ꯁꯦꯡꯕ ꯑꯅꯧꯕ ꯑꯃ ꯂꯩꯅꯤꯡꯉꯦ
ꯑꯁ ꯑꯗꯨ ꯑꯗꯨꯒ ꯒ꯭ꯌꯥꯟ ꯇꯥꯗ꯭ꯔꯥꯄꯣꯠꯅꯤ ꯑꯈꯣꯏ
ꯑꯉꯥꯡꯅ ꯍꯥꯏꯅꯦ ꯉꯍꯥꯟꯃꯨꯛ ꯅꯨꯄꯥꯗꯨꯅ ꯍꯥꯏꯅꯦ ꯀꯥꯂꯦꯟ ꯁꯨꯠꯇꯤ ꯃꯇꯝꯗ ꯃꯥꯏꯅ ꯀꯔꯆꯤꯞ ꯇꯧꯁꯤꯌꯦ ꯈꯨꯏ ꯌꯥꯝ ꯐꯖꯍꯟ ꯑꯗꯒꯤ ꯅꯣꯛꯅꯤꯡꯒ꯭ꯔ ꯖꯥꯠꯅꯤ ꯃꯥ ꯉꯥꯡꯉꯛ ꯇꯣꯏꯁꯦ
ꯃꯣꯏꯗꯤ ꯈꯨꯏ ꯇꯝꯗꯗꯤ ꯀꯔꯤꯕꯨ ꯇꯧꯅꯤ
ꯎꯝ
ꯃꯣꯏ ꯀꯥꯂꯦꯟ ꯁꯨꯇꯤ ꯀꯝꯀꯥꯟ ꯊꯥꯒꯦ
ꯑꯦꯛꯖꯦꯝ ꯂꯣꯏꯔꯦ ꯊꯥꯔꯦ
ꯃꯕꯥꯟꯅꯤ ꯆꯞ ꯃꯥꯟꯅꯕ꯭ꯔꯣ
ꯑꯥ ꯀꯩꯅꯣꯒꯤꯗꯨꯁꯨ ꯆꯞ ꯃꯥꯟꯅꯕ꯭ꯔꯣ ꯁꯤꯡꯖꯃꯩꯗꯨ
ꯃꯥꯅꯦ ꯃꯥꯅꯦ ꯑꯦ ꯁꯤꯡꯖꯃꯩꯗꯤ ꯈꯪꯗꯦ ꯁꯤꯡꯖꯃꯩꯗꯤ ꯋꯥꯠꯅꯤ ꯃꯥ ꯃꯣꯏꯗꯤ ꯁꯦꯛꯁꯟ ꯍꯧꯗ ꯉꯥꯏꯔꯤ
ꯎꯝ
ꯑꯩꯅ ꯌꯥꯝ ꯀꯥꯎꯒꯟꯕꯁꯦ ꯅꯤꯁꯀ ꯅꯦꯐꯤꯌꯨꯒꯁꯦ ꯀꯔꯝꯕꯅ ꯅꯨꯄꯥꯅꯣ ꯀꯔꯝꯕꯅ ꯅꯨꯄꯤꯅꯣ ꯍꯦꯛꯇ ꯀꯥꯎꯒꯤꯅꯦꯕ
ꯅꯤꯁ ꯀ ꯅꯦꯐ꯭ꯌꯨꯒꯁꯦ ꯀꯔꯝꯕꯅ ꯅꯨꯄꯥꯅꯣ ꯀꯔꯝꯕꯅ ꯅꯨꯄꯤꯅꯣꯁꯦ ꯍꯦꯛꯇ ꯀꯥꯎꯋꯦꯕ
ꯅꯤꯁꯅ ꯅꯨꯄꯤ ꯅꯠꯇ꯭ꯔꯣ
ꯎꯝ
ꯅꯦꯐꯌꯨꯅ ꯅꯨꯄꯥ
ꯎꯝ ꯁꯤꯁꯦ ꯑꯩꯅ ꯀꯃꯥꯏꯅ ꯅꯤꯡꯁꯤꯡꯒꯦꯗ ꯑꯩꯈꯣꯏ ꯏꯃꯥꯟꯅꯕ ꯑꯃ ꯅꯦꯐ꯭ꯔꯦ ꯀꯧꯕ ꯑꯃ ꯂꯩꯌꯦꯕ ꯑꯗ ꯅꯨꯄꯥ ꯅꯨꯄꯥ ꯑꯣꯏꯔꯦꯗꯅ ꯑꯔꯦꯝꯕ ꯑꯃꯗꯨꯅ ꯁꯟ ꯏꯟ ꯂꯣ
ꯅꯤꯁ ꯍꯥꯏꯕꯅ ꯁꯤꯥ ꯁꯨꯃꯥꯏ ꯅꯤꯡꯁꯤꯡꯉꯣ ꯅꯤꯐꯤꯌꯨ ꯍꯥꯏꯕꯅ ꯍꯤ ꯅꯤꯁ ꯍꯥꯏꯀꯥꯟꯗ ꯁꯤꯒꯤ ꯈꯣꯟꯊꯣꯛ ꯌꯥꯎꯗ꯭ꯔꯣ ꯅꯨꯄꯤ ꯃꯥꯟꯕ ꯑꯃ ꯌꯥꯎꯗ꯭ꯔꯣ
ꯑꯃ ꯄ꯭ꯔꯤꯟꯁ ꯀ ꯌꯥꯝ ꯃꯥꯟꯅꯗ꯭ꯔꯣ ꯁꯤ ꯏꯪꯂꯤꯁ ꯁꯦ ꯑꯗꯨꯏ ꯗꯨꯒꯤ ꯑꯅꯤꯁꯨ ꯈꯣꯟꯊꯣꯛꯇ ꯍꯔꯥꯞ ꯍꯥꯏꯔꯥꯞ ꯃꯥꯟꯅꯕꯒꯅꯤ ꯑꯩꯅ ꯍꯦꯛꯇ ꯀꯣꯛ ꯉꯥꯎꯔꯤꯁꯦ ꯄ꯭ꯔꯤꯟꯁ ꯍꯥꯏꯕꯁ ꯁꯤꯗ ꯃꯟꯅꯗ꯭ꯔꯣ ꯍꯦꯛꯇ
ꯎꯝ
ꯀꯣꯛ ꯉꯥꯎꯏ ꯁꯦ
ꯐ꯭ꯔꯥꯟ ꯁꯇꯥꯟ
ꯅꯪꯅ ꯑꯃꯨꯛ ꯇꯧꯔꯒ ꯑꯃꯨꯛ ꯂꯣꯏꯁꯜꯂꯁꯤ ꯁꯤ ꯇꯨꯨꯝꯒꯦꯒ ꯇꯨꯝꯃꯣ ꯉꯥꯛꯇꯪ
ꯋꯥꯎ ꯂꯣꯏꯔꯦ
ꯑꯍꯨꯝ ꯑꯍꯨꯝ ꯅꯠꯇ꯭ꯔꯣ ꯁꯥꯟꯅꯩꯁꯦ ꯑꯗꯨꯗꯤ
ꯅꯪꯅ ꯍꯥꯟ ꯍꯧꯒꯤꯕ꯭ꯔꯣ ꯑꯩꯅ ꯍꯥꯟ ꯍꯧꯒꯤꯕ꯭ꯔꯣ
ꯑꯩꯅꯍꯥꯟ ꯇꯧꯕ ꯅꯠꯇ꯭ꯔꯣ
ꯎꯝ
ꯂꯣꯏꯁꯜꯂꯣ
ꯌꯦꯡꯗꯔꯗꯤ ꯈꯪꯑꯔꯣꯏ
ꯅꯪ ꯀꯣꯜ ꯀꯌꯥ ꯁꯨꯕꯅꯣ ꯌꯦꯡꯑꯣ
ꯑꯣ ꯃꯊꯪꯗ ꯌꯦꯡ
ꯑꯩꯁꯨ ꯀꯌꯥ ꯁꯨꯕ ꯌꯦꯡꯉꯛ ꯑꯒꯦꯕꯗꯣ ꯍꯥꯏꯅꯔꯁꯤ ꯑꯪ ꯅꯪ ꯇꯧꯔꯣ ꯑꯝꯇ ꯂꯥꯢꯔꯤꯛ ꯄꯥꯌꯦ ꯄꯥꯌꯦ ꯋꯥꯔꯤ ꯂꯩꯇꯁꯨ ꯀꯩ ꯀꯩꯅꯣ ꯄꯉꯥꯡ ꯉꯥꯡꯖꯤꯜꯂꯒ ꯑꯗꯨꯝ ꯇꯧꯔ ꯁꯤ
ꯍꯣꯏ ꯁꯤꯖꯦ ꯍꯥꯏꯗꯤ ꯇꯨꯃꯤꯟꯅ ꯂꯩ ꯑꯗꯨꯗꯣ ꯀꯩꯁꯨ ꯇꯧ ꯀꯥꯏꯗꯦꯗꯅ ꯁꯨꯃꯥꯏꯅꯗꯤ ꯍꯥꯏꯗꯤ ꯉꯍꯥꯛꯇꯪ ꯇꯨꯝꯃꯤꯔꯅꯁꯨ ꯀꯩꯁꯨ ꯇꯧꯗꯦꯗꯅ
ꯇꯧꯗꯦ
ꯃꯗꯨꯗꯅꯦ ꯇꯦꯟꯁꯟ ꯂꯩꯔꯒꯅꯦ ꯃꯤ ꯁꯦꯟꯗꯣꯜ ꯇꯣꯟꯕꯁꯦ
ꯑꯗꯨꯗꯤ ꯑꯃꯗꯨꯗꯤ ꯑꯗꯨꯝ ꯃꯑꯣꯟ ꯇꯥꯗꯅꯕ ꯍꯣꯠꯅꯕꯅꯦ ꯑꯗꯨꯗꯒꯤ ꯑꯁ
ꯍꯣꯏ ꯃꯤ ꯁꯦꯟꯗꯣꯟ ꯇꯣꯟ ꯌꯥꯝ ꯃꯥꯟꯗ꯭ꯔꯣ
ꯃꯊꯥ ꯑꯗꯨꯝ ꯁꯥꯔ ꯂꯩꯕꯗꯥꯏ ꯇꯧꯑꯦ ꯍꯥꯏꯕ
ꯊꯕꯛ ꯑꯃ ꯇꯧ ꯉꯝꯗꯕꯅꯦ ꯍꯥꯏꯕ
ꯎꯝ
ꯂꯥꯏꯔꯤꯛ ꯄꯥ ꯄꯥꯗꯕ ꯁꯨꯃꯥꯏꯅ ꯅꯣꯠꯁ ꯁꯦꯝꯗꯣꯛꯄꯁꯦ ꯑꯩ ꯌꯥꯝ ꯅꯨꯡꯉꯥꯏ
ꯇꯥ ꯗꯧꯔꯦ ꯀꯛꯑꯒꯦ
ꯎꯝ ꯈꯛꯇ ꯆꯔꯥ ꯌꯥꯥꯝ ꯆꯥꯔ ꯑꯗꯨꯝ ꯂꯣꯏꯒꯗꯧꯁꯤꯕꯣ
ꯂꯣꯏꯗꯤꯑꯦ
ꯀꯩꯒꯤꯅꯣ ꯑꯧꯉꯣꯟꯗꯗꯤ ꯂꯣꯏꯒꯤ
ꯅꯉꯣꯟꯗ ꯃꯤꯅꯤꯠ ꯀꯌꯥ ꯊꯣꯛꯑꯒꯦ ꯇꯥꯍꯨꯝꯗꯣꯏ
ꯑꯩꯉꯣꯟꯗ ꯑꯩꯉꯣꯟꯗ ꯐꯣꯔꯇꯤ ꯑꯦꯠ ꯐꯣꯔꯇꯤ ꯅꯥꯏꯟ ꯐꯤꯞꯇꯤ ꯌꯧꯔꯦ
ꯑꯗꯨꯅꯦ ꯃꯤꯅꯤꯠ ꯇꯔꯥꯍꯨꯝꯗꯣꯍ ꯁꯨꯗꯧꯅꯠꯇꯔꯔ
ꯍꯣꯏ ꯀꯛꯑꯁꯦ ꯀꯛꯑꯦ ꯀꯛꯑꯦ